ꯍꯂꯣ ꯑꯣ ꯇꯥꯏ ꯇꯥꯏ ꯇꯥꯏ ꯇꯥꯏ ꯐꯝꯃꯒ ꯂꯩꯌꯦ ꯅꯪꯗꯤ
ꯆꯥꯛꯆꯔꯕꯣ
ꯆꯥꯔꯦꯗ ꯉꯁꯥꯏꯅ ꯆꯥꯈ꯭ꯔꯦ
ꯎꯝ ꯀꯩ ꯃꯊꯦꯜ ꯅꯣ
ꯉꯁꯤꯁꯦ ꯏꯔꯣꯟꯕ ꯑꯗꯨꯒ ꯀꯩ ꯀꯩꯅꯣ ꯈꯪꯗ꯭ꯔꯦ ꯌꯥꯝꯃꯟꯈꯔꯦ ꯀꯥꯎꯔꯦ
ꯌꯥꯝ ꯆꯥꯕꯤꯈꯤꯕ꯭ꯔꯣ
ꯑꯁ ꯈꯔꯗꯤ ꯑꯗꯨꯝ ꯅꯩꯕꯤꯈ꯭ꯔꯦꯅ ꯄꯨꯛꯁꯦ ꯈꯔ ꯆꯥꯎꯊꯣꯛꯈ꯭ꯔꯦ
ꯎꯝ ꯏꯅꯣꯏ ꯅꯣꯏꯔꯝꯃꯅꯤ ꯑꯗꯨꯗꯤ
ꯍꯥ
ꯏꯅꯣꯏ ꯅꯣꯏꯔꯝꯃꯤ
ꯑꯁ ꯀꯪꯕ ꯁꯨꯔꯨꯛꯇꯤ ꯅꯣꯏꯕꯅ ꯐꯠꯇ꯭ꯔꯣ ꯀꯪꯉꯒ ꯂꯩꯕ ꯁꯔꯨꯗꯤ ꯃꯤꯅ ꯎ ꯁꯤꯠꯇꯨ ꯎꯁꯨ ꯄꯤꯗꯦ ꯃꯤꯅ ꯅꯣꯛꯅꯐꯝ ꯑꯣꯏꯕꯗꯣ
ꯀꯪꯕꯅ ꯀꯪꯕꯅ ꯐꯩꯅ
ꯑꯦ ꯀꯪꯕꯗꯨꯅꯦ ꯐꯠꯇ꯭ꯔꯤꯁꯦ
ꯀꯪꯕꯅ ꯐꯩꯌꯦ ꯀꯩꯅꯣ
ꯀꯪꯕꯅꯗꯤ ꯃꯤꯅ ꯎꯁꯤꯠ ꯄꯤꯗꯦ ꯅꯣꯏꯕꯗꯤ ꯃꯤꯅꯁꯨ ꯎꯔꯀꯥꯟꯗ ꯑꯗꯨꯝ ꯈꯔ ꯎꯕ ꯀꯥꯟꯗ ꯅꯨꯡꯉꯥꯏꯕ ꯀꯪꯉꯗꯤ ꯂꯩꯅꯥꯒꯨꯝꯕ ꯀꯩꯅꯣ ꯄꯛꯄ ꯃꯥꯟꯗ꯭ꯔꯣ
ꯑꯈꫭꯏ ꯃꯥꯟꯅ°
ꯏꯁ ꯅꯨꯄꯤꯁꯤꯡꯅꯦꯅꯀꯣ ꯀꯩꯅꯣ ꯁꯂꯤꯝ ꯀꯩ ꯀꯩ ꯍꯥꯏꯅꯣ ꯐꯖꯥ ꯐꯖꯥꯁꯨ ꯐꯖꯥꯗꯦ ꯌꯦꯡꯉꯀꯥꯟꯗ
ꯐꯖꯕꯅꯦ ꯀꯩꯅꯣ ꯍꯦ
ꯐꯖꯗꯦ ꯑꯁ ꯑꯁꯦꯡꯕ ꯑꯩ ꯍꯥꯏꯒꯦꯕ ꯐꯖꯗꯦꯕ ꯑꯗꯨꯒꯨꯝꯕꯗꯣ ꯅꯨꯄꯤꯁꯤꯡꯗꯤ ꯈꯔ ꯅꯣꯏ ꯅꯣꯏ ꯇꯛ ꯇꯧꯔꯒꯀꯣ ꯈꯔ ꯑꯗꯨ ꯑꯗꯨꯅ ꯐꯖꯩ ꯀꯪꯉꯒ ꯌꯥꯝ ꯂꯥꯏꯅꯥꯒꯨꯝꯕ ꯀꯩꯅꯣ ꯂꯩꯕ ꯃꯥꯥꯟꯕꯗ ꯑꯁ ꯕꯦꯗꯀꯥ ꯂꯩꯇꯦ ꯍ° ꯑꯗꯨꯗꯤ ꯌꯦꯡꯕꯁꯨ ꯅꯨꯡꯉꯥꯏꯇꯦ
ꯅꯨꯡꯉꯥꯏ ꯍꯦ ꯏꯀꯪ ꯀꯪ ꯀꯔꯤꯟ ꯆꯒꯥ ꯐꯤꯒ
ꯑꯨꯝ
ꯏꯅꯣꯏ ꯅꯣꯏꯔꯒ ꯐꯤꯔꯣꯜ ꯁꯦꯠꯄ ꯀꯥꯟꯗꯁꯨ ꯐꯖꯗꯕꯗꯣ
ꯎꯝ ꯅꯣꯏꯕꯗꯨ ꯂꯩꯅꯤꯅ° ꯐꯖꯔꯁꯦ ꯅꯣꯏ ꯅꯣꯏ ꯅꯣꯏꯕ ꯍꯥꯏꯕꯁꯦ ꯌꯥꯝ ꯀꯟꯅ ꯅꯣꯏꯗꯕ ꯅꯠꯇꯀꯣ ꯂꯩꯌꯦꯗꯅ ꯌꯥꯝꯗꯕꯤꯗ ꯈꯔ ꯀꯩꯅꯣ ꯈꯔ ꯅꯣꯏꯔꯒ ꯌꯥꯝ ꯅꯣꯏꯗꯕꯤꯗ ꯑꯗꯨꯒꯅ ꯐꯖꯗ꯭ꯔꯣ ꯌꯥꯝ ꯀꯪꯔꯒ ꯃꯥꯒꯤ ꯁꯔꯨ ꯈꯛꯇ ꯎꯕꯗꯣ ꯏꯩꯅꯣ ꯌ°ꯡꯕꯥ ꯅꯨꯡꯉꯥꯔꯤꯕꫭ ꯍꯥ ꯑꯗꯨꯒꯨꯝꯕ ꯃꯤꯗꯨꯅꯥ ꯅꯥꯏ ꯅꯥꯁꯨ ꯍꯦꯛ ꯑꯗꯨꯝ ꯅꯥꯒꯟꯕ ꯃꯤ ꯃꯥꯜꯅꯦꯕ ꯅꯠꯇ꯭ꯔꯣ ꯇꯥꯕ꯭ꯔꯣ ꯇꯥꯔꯕ ꯅꯦꯠ ꯋꯥꯀꯅꯔꯣ ꯇꯥꯗ꯭ꯔꯦꯅ° ꯇꯥꯗ꯭ꯔꯦ ꯇꯥꯗꯦ ꯇꯥꯗꯦ ꯇꯥꯗꯦ ꯀꯩꯒꯤꯅꯣ